ꯇꯥꯔꯦ
ꯎꯝ
ꯇꯥꯏꯌꯦ ꯇꯥꯏꯌꯦ
ꯎꯝ ꯅꯪꯒꯤ ꯃꯈꯣꯟꯗꯣ ꯇꯥꯍꯧꯗ꯭ꯔꯕ ꯑꯗꯨꯒ
ꯎꯝ
ꯌꯦꯡꯔ ꯀꯥꯟꯗ ꯃꯨꯠꯂꯝꯃꯦ꯫
ꯑꯣ
ꯅꯣꯡ ꯆꯨꯕ꯭ꯔꯥ ꯅꯣꯏꯗꯁꯨ꯫
ꯅꯣꯡ ꯅꯣꯡ ꯃꯪ ꯅꯣꯡ ꯃꯪꯉꯦ꯫
ꯑꯣ ꯉꯁꯤ ꯉꯔꯥꯡꯅ ꯉꯁꯤꯗꯤ ꯈꯔ ꯐꯩꯌꯦ ꯑꯩꯈꯣꯏꯗꯁꯨ꯫ ꯑꯗꯣ ꯅꯍꯥꯟꯗ ꯅꯣꯡ ꯆꯨꯕꯅ ꯈ ꯅꯣꯡ ꯆꯨꯕꯅ꯫ ꯌꯨꯝ ꯐꯥꯎ ꯍꯧꯖꯤꯛꯁꯨ ꯎꯝ ꯌꯥꯝꯅ ꯀꯩꯔꯣ ꯀꯪꯗꯕꯗꯣ ꯏꯃꯨꯡꯁꯨ ꯅꯣꯡ ꯃꯟꯕꯒꯤ
ꯑꯣ
ꯃꯣꯠꯄꯥꯒꯨꯟ ꯇꯧꯕꯗꯣ
ꯑꯥ
ꯑꯗꯨꯒꯤ ꯇꯜꯂꯤꯅꯦ꯫
ꯑꯩꯈꯣꯏꯁꯨ ꯆꯨꯒꯗ꯭ꯔꯥ ꯈꯪꯗꯦ ꯃꯪꯉꯥꯒ ꯂꯩ ꯉꯁꯤ ꯑꯌꯨꯛꯇꯣ꯫ ꯁꯥꯏꯅꯦ ꯁꯥꯕꯗꯣ ꯏꯁꯥꯗ ꯂꯩꯐꯝ ꯆꯥꯐꯝ ꯈꯪꯗꯕꯗꯣ ꯑꯗꯨꯃꯥꯏꯅ ꯑꯗꯨꯃꯥꯏꯅ ꯇꯧꯋꯦ꯫
ꯎꯝ ꯉꯔꯥꯡꯗꯣ ꯑꯗꯨꯃꯥꯏꯅ ꯇꯧꯕꯅꯦ ꯑꯩꯈꯣꯏꯗꯁꯨ꯫
ꯎꯝ ꯑꯗꯨꯒ ꯍꯧꯖꯤꯛ ꯅꯣꯡ ꯃꯥꯡꯉꯥꯒ ꯂꯩꯌꯦ꯫
ꯅꯣꯡ ꯆꯨꯃꯟꯕꯒꯤ ꯐꯤꯁꯨ ꯁꯨꯕ ꯌꯥꯗ꯭ꯔꯦ꯫
ꯑꯣ ꯁꯨꯒꯅꯣ ꯅꯣꯡ ꯐꯔꯀꯥꯟꯗꯁꯨ ꯅꯣꯡ ꯃꯥꯡꯉꯤꯉꯩꯗ ꯅꯣꯡ ꯆꯨꯔꯤꯉꯩꯗ ꯁꯨꯔꯗꯤ ꯅꯝꯊꯤꯕꯅꯦ꯫
ꯍꯣꯏ ꯑꯗꯨꯒꯤ ꯁꯨꯗꯪ ꯑꯗꯨꯒꯤ ꯁꯨꯗꯕꯒꯤ ꯌꯥꯝ ꯂꯩꯔꯦ ꯁꯨꯅꯤꯡꯉꯥꯏ꯫ ꯌꯥꯝꯅꯤ
ꯑꯉꯥꯡ ꯃꯆꯥ ꯆꯦꯟꯕꯗꯤꯀꯣ ꯅꯣꯡ ꯆꯨꯔꯗꯤ ꯑꯁ ꯐꯤꯔꯣꯟꯅ ꯄꯤꯛ ꯊꯟꯕꯅꯦꯍꯦ ꯁꯨꯅꯤꯡꯉꯥꯏ꯫
ꯎꯝ ꯑꯗꯨꯅꯦ꯫
ꯎꯝ
ꯑꯣ ꯑꯗꯨꯒꯤ ꯑꯁ ꯀ꯭ꯂꯣꯠ ꯗ꯭ꯔꯥꯏꯌꯔ ꯀ꯭ꯂꯣꯠ ꯗ꯭ꯔꯥꯏꯌꯔ ꯑꯦꯂꯦꯛꯇ꯭ꯔꯤꯛꯀꯤꯗꯣ
ꯍꯣꯏ
ꯍꯔꯛꯁꯤ ꯀꯥꯡꯍꯟꯕꯒꯤꯗꯣ
ꯍꯣꯏ
ꯑꯗꯨꯕꯨꯗꯤ ꯂꯩꯗꯤ ꯂꯩꯌꯦ ꯑꯗꯣ ꯑꯁ ꯑꯩꯈꯣꯏꯗ ꯗꯦꯜꯂꯤ ꯇꯔꯤꯁꯁꯨ ꯔꯤꯒꯨꯂꯔ ꯇꯧꯗꯕꯅꯦ
ꯑꯧ ꯑꯗꯨꯗꯤ ꯀꯝꯐꯣꯔꯠꯇꯣ ꯊꯝꯃꯒ ꯁꯨꯑꯣ ꯌꯥꯒꯅꯤ
ꯍꯣꯏ ꯁꯨꯋꯦ ꯍꯦꯛꯇ ꯁꯨꯋꯦ ꯀꯝꯐꯣꯔꯤ ꯑꯗꯨꯝ ꯐꯤꯁꯨꯨ ꯁꯤꯖꯤꯟꯅꯕꯅꯦ ꯀꯝꯐꯣꯔꯠ ꯁꯤꯖꯤꯟꯃꯟꯕꯒꯤ ꯁꯤꯖꯤꯟꯅꯗ꯭ꯔꯗꯤ ꯐꯤ ꯁꯨꯔꯁꯨ ꯍꯩꯅꯗ꯭ꯔꯦ ꯃꯅꯥꯝꯗꯣ
ꯑꯥ
ꯊꯣꯛꯇꯕꯅꯤꯅ ꯁꯦꯡꯗꯕꯒꯨꯝ ꯇꯧꯋꯦ ꯀꯝꯐꯣꯔꯠ ꯁꯤꯖꯤꯟꯃꯜꯂꯗꯤ ꯁꯤꯖꯤꯟꯅꯗ꯭ꯔꯗꯤ
ꯍꯣꯏ ꯍꯣꯏ ꯑꯗꯨꯃꯥꯏꯅ ꯇꯧꯕꯅꯦ ꯅꯣꯏꯔꯣꯝꯗꯗꯤ ꯆꯨꯖꯥꯛꯀꯨꯝꯕ ꯌꯥꯎꯗ꯭ꯔꯣ
ꯆꯨꯖꯥꯛ ꯌꯥꯎꯋꯦ ꯑꯗꯣ ꯇꯥꯡꯉꯦ ꯍꯟꯗꯛꯇꯤ
ꯆꯥꯃꯒꯤ ꯀꯌꯥ ꯀꯌꯥ ꯇꯧꯅꯕ꯭ꯔꯣ
ꯁꯚꯦꯟ ꯑꯩꯠ ꯑꯗꯨꯃꯥꯏꯅ ꯇꯧꯉꯥꯏ
ꯑꯣ ꯑꯩꯈꯣꯏꯒ ꯆꯞ ꯃꯥꯟꯅꯩꯅꯦ
ꯑꯣ ꯆꯨꯖꯥꯛ ꯑꯗꯨ ꯍꯥꯎꯇꯦ
ꯃꯔꯥꯡ ꯀꯥꯏꯔꯕ꯭ꯔꯣ ꯍꯟꯗꯛꯁꯦ
ꯈꯪꯗꯦꯗꯣ
ꯅꯣꯏꯔꯣꯝꯗꯁꯨ ꯂꯩꯇꯕ꯭ꯔꯣ
ꯆꯨꯖꯥꯛꯔ
ꯎꯝ
ꯂꯩ ꯎꯝ ꯂꯩꯗꯤ ꯂꯩꯌꯦ ꯑꯗꯣ ꯈꯪꯗꯦ ꯑꯩꯈꯣꯏꯔꯣꯝꯗꯗꯤ ꯄꯣꯠ ꯃꯃꯜ ꯇꯥꯡꯕꯅꯦ
ꯑꯣ ꯈꯣꯏꯔꯣꯝꯗꯅ ꯍꯣꯡꯕ ꯃꯇꯝꯗꯗꯤꯀꯣ
ꯑꯝ
ꯇꯔꯥ ꯃꯉꯥ ꯇꯔꯥ ꯇꯔꯨꯛ ꯑꯗꯨꯃꯥꯏꯅ ꯇꯧꯋꯦ ꯆꯥꯝꯃꯒꯤ
ꯍꯣꯡꯕ ꯃꯇꯝ ꯂꯥꯛꯑꯗꯤ ꯅꯪꯉꯣꯟꯗ ꯍꯥꯏꯕ ꯇꯥꯔꯦ ꯄꯩꯁꯥ ꯊꯥꯔꯒ ꯂꯩꯔꯒ ꯊꯥꯅꯔꯛꯅꯤꯉꯥꯏ ꯑꯩꯉꯣꯟꯗ
ꯍꯝꯍꯝꯍꯝ
ꯆꯥꯅꯤꯡꯕꯅꯦ ꯌꯥꯝ ꯌꯥꯝ ꯆꯥꯅꯤꯡꯉꯦ ꯑꯗꯨꯁꯨ ꯑꯩꯈꯣꯏꯗꯤ ꯃꯤꯁꯨ ꯌꯥꯝꯕꯅꯤꯅ ꯆꯥꯒꯦ ꯍꯥꯏꯔꯗꯤ ꯂꯨꯄꯥ ꯆꯅꯤꯒꯤ ꯂꯩꯗ꯭ꯔꯗꯤ ꯀꯣꯟꯅꯗꯦ
ꯎꯝ ꯃꯤ ꯌꯥꯝꯕꯗꯤ ꯑꯗꯨꯃꯥꯏꯅ ꯇꯧꯕꯅꯦ ꯈꯖꯤꯛ ꯄꯣꯠꯇꯣ ꯆꯥꯕꯗ ꯀꯣꯟꯅꯗꯕꯅꯦ ꯑꯩꯈꯣꯏꯁꯨꯀꯣ ꯑꯩꯈꯣꯏ ꯁꯨ ꯏꯃꯨꯡ ꯃꯧ ꯑꯅꯤ ꯑꯩꯈꯣꯏ ꯂꯩꯃꯤꯟꯅꯕꯗ ꯃꯤ ꯇꯔꯥꯃꯉꯥ ꯇꯔꯥꯃꯉꯥꯔꯣꯝ ꯁꯨꯅ ꯂꯩꯔꯝꯃꯦ ꯍꯧꯖꯤꯛꯇꯤ ꯑꯥ ꯍꯧꯖꯤꯛ ꯍꯩꯖꯤꯛꯇꯤ ꯇꯣꯉꯥꯟ ꯆꯥꯈ꯭ꯔꯥꯅꯤ ꯍꯣꯏ ꯇꯣꯉꯥꯟ ꯆꯥꯕꯗꯒꯤ ꯃꯤ ꯁꯚꯦꯟ ꯂꯩꯌꯦ
ꯑꯣ ꯅꯪ ꯅꯨꯄꯥ ꯑꯇꯣꯝꯕ꯭ꯔꯥ ꯑꯍꯥꯟꯔꯥ
ꯑꯇꯣꯝꯕꯅꯦ ꯑꯩꯈꯣꯏꯗꯤ ꯅꯨꯄꯥ ꯃꯔꯤꯅꯦ ꯅꯨꯄꯤ ꯑꯍꯨꯝꯗꯣ
ꯑꯥ
ꯅꯨꯄꯥ ꯅꯨꯄꯥ ꯅꯨꯄꯥ ꯃꯔꯤꯗꯣ ꯅꯨꯄꯥ ꯑꯍꯨꯝꯗꯤ ꯅꯨꯄꯤ ꯊꯤꯔꯦ
ꯑꯣ ꯑꯃ ꯂꯩ
ꯅꯨꯄꯥ ꯑꯥ ꯅꯨꯄꯤ ꯑꯅꯤꯁꯨ ꯌꯨꯝ ꯄꯥꯜꯂꯦ
ꯑꯣ
ꯑꯗꯨꯒ ꯅꯨꯄꯤ ꯅꯨꯄꯤ ꯑꯃ ꯅꯨꯄꯥ ꯑꯃ ꯌꯨꯝ ꯄꯥꯟꯗꯕꯀꯣ ꯑꯗꯨꯒ ꯑꯩꯒꯤ ꯅꯨꯄꯥꯒ ꯏꯆꯥꯒ ꯑꯩꯒ ꯏꯅꯦꯝꯄꯣꯛꯀ ꯏꯀꯨꯕꯣꯛꯀ ꯑꯩꯈꯣꯏ ꯁꯕꯦꯟ ꯂꯩꯕ
ꯑꯣ ꯑꯣ
ꯅꯪꯗꯤ ꯅꯨꯄꯥ ꯅꯨꯄꯤ ꯊꯤꯕ ꯅꯊꯟꯗꯔꯥ
ꯍꯣꯏ ꯑꯩꯈꯣꯏ ꯑꯩꯈꯣꯏ ꯅꯨꯄꯥ ꯈꯛꯇ ꯉꯥꯏꯔꯤ
ꯎꯝ ꯃꯧ ꯑꯃ ꯈꯛꯇ
ꯎꯝ ꯑꯃꯈꯛꯇ ꯑꯩ ꯈꯛꯇ
ꯑꯁ ꯌꯥꯝ ꯐꯩꯅꯦ ꯌꯥꯝ ꯅꯨꯡꯁꯤꯔꯝꯒꯅꯤ
ꯍꯁ ꯆꯠꯂꯣꯍꯦ ꯀꯗꯥꯏꯗꯒꯤ
ꯃꯧ ꯑꯃꯈꯛꯇꯪ ꯂꯥꯛ ꯄꯅꯗꯤ ꯌꯥꯝ ꯅꯨꯡꯁꯤꯕꯅꯤꯍꯦ ꯑꯩꯈꯣꯏ ꯍꯥꯏꯗꯤ ꯑꯩꯈꯣꯏꯗꯤ ꯑꯍꯨꯝ ꯃꯔꯤ ꯁꯨꯔꯕꯅꯤꯅ ꯑꯗꯨꯒꯨꯝꯕꯗꯗꯤ ꯈ꯭ꯔꯥ ꯌꯧ ꯐꯥꯗ꯭ꯔꯦꯕ
ꯑꯥ ꯑꯣꯗꯦꯗ
ꯅꯨꯡꯁꯤ ꯃꯣꯏꯅ ꯅꯨꯡꯁꯤꯕ ꯅꯨꯡꯁꯤꯕ ꯂꯩꯕꯅꯤꯗ
ꯗꯨꯅꯦ ꯍꯥꯏꯁꯦ
ꯅꯪꯗꯤ ꯑꯩ ꯀꯩꯅꯣꯝ ꯍꯪꯒꯦꯅꯦ ꯅꯪꯗꯤ ꯎꯝ ꯆꯥꯛ ꯌꯦꯟꯁꯥꯡ ꯊꯣꯡꯕꯗꯀꯣ
ꯎꯝ
ꯍꯣꯏ ꯆꯥꯛ ꯌꯦꯟꯁꯥꯡꯒꯤ ꯃꯊꯦꯜꯗ ꯀꯔꯤ ꯃꯊꯦꯜ ꯍꯦꯟꯅ ꯆꯥꯅꯤꯡꯒꯦ
ꯑꯁ ꯑꯩꯗꯤ ꯆꯝꯐꯨꯠ ꯆꯝꯐꯨꯠꯇꯅ ꯉꯥꯏꯔꯦ ꯉꯥꯔꯤꯁꯨ ꯌꯥꯝ ꯀꯟꯅ ꯆꯥꯅꯤꯡꯕ ꯑꯣꯏꯗꯦ
ꯆꯝꯐꯨꯠ ꯆꯥꯅꯤꯡꯕ
ꯎꯝ ꯆꯝꯐꯨꯠꯅ ꯍꯦꯟꯅ ꯍꯥꯎꯋꯦ ꯍꯥꯏꯗꯤ ꯎꯝ ꯑꯗꯨꯝ ꯍꯪꯒꯥꯝ ꯑꯣꯏꯔꯣ ꯀꯔꯤ ꯌꯦꯟꯁꯥꯡ ꯑꯣꯏꯔꯣ ꯉꯥꯔꯤ ꯍꯥꯞꯇꯕꯗꯨꯅ ꯑꯗꯨꯝ ꯍꯥꯎꯋꯦ
ꯑꯁ ꯅꯪꯗꯤ ꯑꯗꯨꯗꯤ ꯀꯝꯄ꯭ꯂꯦꯛꯁꯟ ꯌꯥꯝ ꯐꯖꯔꯝꯒꯗꯧ ꯃꯥꯜꯂꯦꯀꯣ ꯆꯝꯐꯨꯠ ꯉꯥꯛꯇ ꯄꯥꯝꯃꯗꯤ
ꯑꯩꯁ ꯑꯣꯏꯗꯦꯗ ꯅꯨꯡꯁꯥ ꯈꯛꯇ ꯌꯥꯏꯔ ꯆꯥꯀꯦ ꯊꯥꯎꯗꯤ ꯍꯣꯏ
ꯑꯥ
ꯊꯥꯎꯁꯨ ꯑꯗꯨꯝ ꯆꯥꯏ ꯑꯗꯨꯝ ꯍꯥꯎꯋꯦꯗ ꯊꯥꯎꯁꯨ ꯍꯥꯏꯗꯤ ꯂꯩꯅ ꯑꯗꯨ ꯑꯣꯏꯔꯁꯨ ꯑꯩꯈꯣꯏꯅ ꯆꯥꯔꯒ ꯌꯥꯝꯅ ꯑꯥ ꯒꯣꯏ ꯇꯣꯏꯅ ꯆꯥꯕꯗꯣ
ꯑꯥ
ꯑꯗꯨꯗ ꯍꯥꯏꯕꯅꯤꯅ ꯊꯥꯎꯁꯨ ꯍꯦꯛꯇ ꯑꯗꯨꯝ ꯆꯥꯏ ꯊꯥꯎ ꯌꯥꯡ ꯌꯥꯝ ꯆꯥꯗꯦ ꯍꯥꯏꯕ ꯋꯥꯅꯤ ꯌꯥꯎꯗ꯭ꯔꯗꯤ ꯆꯥꯕꯁꯨ ꯌꯥꯗꯕꯅꯤꯅ ꯆꯝꯐꯨꯠ ꯃꯊꯟꯗꯁꯨ꯫
ꯎꯝ ꯑꯩꯗꯤ ꯀꯩꯅꯣ ꯎꯁꯣꯏꯗꯣ
ꯎꯝ
ꯎꯠꯁꯣꯏꯗꯣ ꯌꯥꯝ ꯄꯥꯝꯃꯦ ꯑꯩꯗꯤ ꯉꯁꯤꯁꯨ ꯎꯁꯣꯏꯒ ꯆꯥꯏ꯫ ꯎꯁꯣꯏꯗꯤ ꯆꯥꯔꯤ ꯆꯥꯔꯤꯈꯩ ꯆꯥꯅꯤꯡꯉꯦ꯫
ꯍꯣꯏ ꯎꯁꯣꯏ ꯌꯥꯝ ꯍꯥꯎꯕꯅꯦ ꯎꯁꯣꯏ ꯑꯣꯏꯔꯁꯨ ꯄꯤꯛꯄꯗꯣ ꯄꯤꯛꯄꯗꯣ ꯈꯪꯉꯦꯅ
ꯍꯣꯏ
ꯑꯗꯨꯅ ꯍꯥꯎꯋꯦ꯫
ꯎꯝ
ꯆꯥꯎꯕꯗꯨꯗꯤ ꯌꯥꯝ ꯀꯟꯅ ꯄꯥꯝꯕ ꯑꯣꯏꯗꯦ ꯫
ꯎꯝ ꯑꯩꯈꯣꯏꯗꯤ ꯑꯩꯈꯣꯏ ꯏꯃꯨꯡ ꯃꯅꯨꯡꯁꯤꯡꯗꯣ
ꯎꯝ
ꯁꯥ ꯉꯥ ꯁꯥ ꯉꯥ ꯁꯥ ꯉꯥ ꯆꯥꯕ ꯌꯥꯝ ꯄꯥꯝꯃꯦꯕ꯫ ꯑꯗꯨꯒꯤ ꯁꯥ ꯉꯥ ꯌꯥꯝꯅ ꯆꯥꯏꯌꯦ꯫ ꯊꯥꯎꯁꯨ ꯌꯥꯝ ꯆꯥꯕꯅꯤꯅ ꯑꯁ ꯑꯩꯗꯤ ꯏꯁ ꯅꯣꯏꯅꯦ꯫ ꯑꯩꯗꯤꯀꯣ ꯌꯨꯝ ꯍꯣꯏ ꯌꯨꯝ ꯄꯥꯟꯕꯗꯀꯣ
ꯎꯝ
ꯄꯤꯇ꯭ꯔꯨ ꯄꯤꯛꯅ ꯌꯥꯡ ꯀꯪꯁꯨꯀꯪꯗ ꯆꯞ ꯆꯥꯅ ꯄꯥꯟꯕꯅꯦꯕ꯫ ꯏꯁꯥꯗꯣ ꯑꯗꯨꯒ ꯑꯉꯥꯡ ꯄꯣꯛꯂꯕ ꯃꯇꯨꯡꯗꯨꯗꯤ ꯌꯥꯡ ꯈ꯭ꯔꯛ ꯈ꯭ꯔꯛ ꯅꯣꯏꯔꯦꯕ꯫ ꯈꯔ ꯈꯔ ꯅꯣꯏꯔꯛꯑꯒ ꯑꯉꯥꯡ ꯐꯤꯗꯤꯡ ꯈꯣꯝ ꯊꯛꯂꯤꯉꯩꯗꯗꯤ ꯅꯣꯏꯔ ꯁꯨ ꯂꯩꯗꯅ ꯈꯔ ꯐꯖꯕꯒꯤ ꯃꯑꯣꯡꯗ ꯕꯣꯗꯤ ꯍꯛꯆꯥꯡꯗꯣ ꯑꯗꯨꯒ ꯑꯉꯥꯡ ꯈꯣꯝ ꯆꯤꯡꯕ ꯍꯦꯛ ꯂꯣꯏꯔꯕꯒ ꯆꯥꯁꯤꯟꯈꯤꯕ ꯄꯣꯠꯁꯤꯡꯗꯣ ꯑꯩꯉꯣꯟꯗ ꯉꯥꯛꯇ ꯆꯪꯂꯕꯅꯤꯅꯀꯣ
ꯎꯝ
ꯏꯁꯥꯁꯦ ꯑꯗꯨꯝ ꯅꯥꯔꯨꯕꯒ ꯏꯁꯥꯁꯦ ꯑꯗꯨꯝ ꯅꯣꯏꯈꯠꯈ꯭ꯔꯦꯕ
ꯑꯣ ꯑꯩꯗꯤ ꯏꯀꯪ ꯀꯪꯏꯗ꯫
ꯑꯉꯥꯡ ꯈꯣꯝ ꯊꯥꯛꯄꯒꯤꯅꯦ ꯑꯉꯥꯡ ꯈꯣꯝ ꯊꯥꯛꯄꯗ ꯑ ꯇꯣꯛꯈ꯭ꯔꯦ
ꯑꯥ ꯇꯣꯛꯈ꯭ꯔꯦ
ꯆꯍꯤ ꯑꯅꯤꯗ ꯍꯦꯟꯅ ꯄꯨ ꯄ꯭ꯔꯅꯦ ꯑꯁ ꯌꯥꯝ ꯉꯜꯂꯤꯍꯦ ꯑꯍꯨꯝ ꯑꯍꯨꯝ ꯐꯥꯎ ꯄꯤ ꯊꯛꯄ ꯌꯥꯗ꯭ꯔꯣ?
ꯑꯁ ꯉꯝꯗ꯭ꯔꯕ ꯑꯩꯅ
ꯑꯉꯥꯡ ꯑꯃ ꯂꯩꯕ꯭ꯔꯣꯃꯨꯛ?
ꯑ ꯂꯩꯕꯒꯤ ꯅꯠꯇꯦ ꯑꯩ ꯉꯝꯗꯕꯗꯣ ꯍꯥꯏꯗꯤ ꯊꯕꯛ ꯑꯩꯒꯤ ꯊꯕꯛꯆꯤꯒ ꯑꯩꯗꯤ ꯁ꯭ꯀꯨꯜꯗꯣ ꯅꯨꯡꯇꯤ ꯆꯠꯄꯅꯤꯅ ꯃꯥꯅ ꯑꯃꯨꯛꯀ ꯈꯣꯝ ꯊꯛꯄ ꯑꯗꯨ ꯇ꯭ꯌꯨꯁꯟ ꯂꯧꯕ ꯑꯗꯣ ꯊꯕꯛ ꯏꯪꯀꯥ ꯀꯔꯤ ꯀꯔꯥ ꯇꯧꯕ ꯍꯥꯏꯔꯗꯤ ꯑꯩꯗꯤ ꯌꯥꯝ ꯄꯨꯔꯥ ꯗ꯭ꯔꯦꯟ ꯑꯣꯏꯔꯦꯕ ꯍꯟꯗꯒꯤ ꯆꯍꯤ ꯑꯅꯤ ꯃꯈꯥꯏꯒꯨꯝꯕ ꯁꯨꯕꯗ ꯇꯣꯛꯍꯟꯈ꯭ꯔꯦ ꯆꯍꯤ ꯑꯅꯤ ꯃꯈꯥꯏꯗꯤ ꯁꯨꯔꯕꯅꯦ
ꯑꯣ
ꯑꯍꯨꯝꯗꯤ ꯁꯨꯗ꯭ꯔꯤꯌꯦ ꯏꯃꯥ ꯉꯝꯗ꯭ꯔꯕꯒꯤ ꯎꯝ
ꯑꯍꯨꯝꯗ꯭ꯔꯤ ꯁꯨꯕ꯭ꯔꯥ ꯁꯨꯗꯕ꯭ꯔꯥ ꯒ꯭ꯌꯥꯟ ꯇꯥꯗ꯭ꯔꯦ
ꯑꯥ ꯇꯣꯝꯍꯟꯈ꯭ꯔꯕ ꯑꯩꯅ
ꯑꯣ
ꯑꯁ ꯑꯃꯨ ꯑꯃꯨꯛꯀ ꯇꯣꯛꯍꯟꯕꯁꯨ ꯑꯃꯨꯛꯀ ꯋꯥꯕ ꯇꯧꯕꯅꯦꯗ
ꯍꯣꯏ ꯃꯣꯏ ꯊꯦꯝꯕ ꯍꯣꯠꯅꯕꯗ ꯀꯣ
ꯎꯝ
ꯏꯆꯥꯅꯨꯄꯤꯗꯤ ꯈꯣꯝ ꯇꯣꯛꯄꯗ ꯅꯤꯉꯥꯏ ꯇꯧꯗꯦ ꯑꯈꯣꯏꯅ ꯅꯤꯡ ꯈꯣꯝ ꯊꯛ ꯊꯛꯅꯤꯡꯕ ꯃꯇꯝꯗ ꯃꯥꯗꯤ ꯏꯁꯤꯡ ꯅꯤꯔꯒ ꯊꯛꯑꯦ
ꯑꯣ ꯃꯥ ꯑꯩ ꯑꯩꯈꯣꯏꯗꯤ ꯁꯪꯒꯣꯝ ꯊꯛꯑꯦ
ꯈꯣꯏꯗꯤ ꯏꯁꯤꯡ ꯅꯤꯔꯒ ꯃꯥꯅ ꯃꯤꯀꯞ ꯊꯣꯛꯑꯒ ꯈꯣꯝ ꯆꯤꯡꯕ ꯃꯇꯝꯗꯣ ꯏꯁꯤꯡꯅꯤꯌꯦ ꯏꯁꯤꯡꯅꯤ ꯑꯗꯨꯒ ꯏꯁꯤꯡꯗ ꯑꯃꯨꯛ ꯊ ꯑꯃꯨꯛ ꯇꯨꯝꯃꯦ
ꯑꯣ ꯍꯥꯏ ꯈꯔ ꯍꯩꯁꯨ ꯍꯩꯔꯕꯅꯤꯅꯀꯣ
ꯍꯣꯏ
ꯈꯔ ꯍꯩ ꯁꯤꯡ ꯈꯔ ꯍꯩꯁꯨ ꯍꯩꯔꯝꯅꯤꯅ ꯋꯥ ꯉꯥꯡꯕ ꯍꯩꯔꯕꯗꯣ ꯏꯆꯟꯄꯤꯗꯤ ꯉꯥꯎꯔꯤ ꯉꯥꯎꯔꯦ ꯍꯧꯖꯤꯛꯇꯤ ꯀꯔꯤꯁꯨ ꯈꯟꯗ꯭ꯔꯤꯝꯅꯤꯗ
ꯍꯣꯏ ꯏꯆꯥꯗꯤꯀꯣ ꯆꯍꯤ ꯑꯅꯤ ꯄꯨꯨꯗ꯭ꯔꯤꯉꯩꯗ ꯑꯃ ꯇꯪꯈꯥꯏ ꯍꯦꯟꯕꯗꯀꯣ ꯊꯣꯑꯦ
ꯍꯥꯥ
ꯂꯣꯟ ꯊꯣꯑꯦꯕ ꯑꯅꯤ ꯍꯣꯏ ꯑꯅꯤ ꯌꯧꯗ꯭ꯔꯤꯉꯩꯗ ꯂꯣꯟꯗꯣ ꯈ꯭ꯔ ꯍꯩꯈ꯭ꯔꯦꯕ ꯑꯅꯤꯗꯗꯤ ꯄꯨꯔꯥ ꯂꯣꯟꯗꯣ ꯄꯨꯔꯥ ꯍꯩꯒ꯭ꯔꯦ
ꯎꯪ ꯂꯣꯟ ꯍꯩꯕ ꯑꯉꯥꯡ ꯂꯩꯕꯅꯦ ꯂꯣꯟ ꯊꯨꯅ ꯊꯣꯒꯟꯕ ꯑꯉꯥꯡ
ꯂꯣꯟ ꯍꯩꯃꯟꯗꯅ ꯍꯟꯅꯨꯕꯤꯒ ꯆꯞ ꯃꯥꯟꯅꯔꯦ
ꯑꯩꯅꯒ ꯊꯕꯛ ꯄꯥꯈꯣꯟ ꯈꯔ ꯁꯤꯕꯁꯦ
ꯎꯝ
ꯑꯁ ꯇꯂꯦ ꯅꯪ ꯇꯧ ꯑꯩꯉꯣꯟꯗ ꯉꯥꯛꯇ ꯍꯥꯏꯌꯦ ꯁꯨꯃꯥꯏ ꯍꯥꯏꯌꯦ
ꯋꯥ ꯉꯥꯡꯃꯟꯕꯁꯤꯅ
ꯍꯩꯃꯟꯗꯅ ꯋꯥ ꯉꯥꯡꯅꯕ ꯌꯥꯗ꯭ꯔꯦꯗ
ꯑꯗꯨꯅꯦ ꯋꯥ ꯌꯥꯝ ꯉꯥꯡꯕꯅꯦ ꯏꯆꯥꯅꯨꯄꯤ ꯐꯥꯎꯅꯁꯨꯅꯦ ꯀꯔꯤꯅꯣ ꯍꯥꯏꯗꯤ ꯑꯁ ꯑꯁꯤ ꯀꯩꯅ ꯍꯥꯏꯗꯤꯦ ꯏꯆꯥꯅꯨꯄꯤꯗꯤ ꯄꯔꯐꯤꯌꯨꯝ ꯀꯥꯞꯄꯁꯤꯅ ꯑꯩ ꯄꯔꯐꯤꯌꯨꯝ ꯂꯩꯕ ꯉꯝꯗ꯭ꯔꯦ
ꯎꯝ
ꯍꯧꯖꯤꯛꯁꯨ ꯀꯥ꯭ꯔꯤꯅꯦ ꯍꯔ ꯁꯤꯅꯨ ꯃ ꯑ ꯑ ꯌꯥꯔꯦ ꯌꯥꯔꯦ ꯌꯥꯔꯦ
ꯉꯪ ꯆꯦꯟꯕꯗ ꯌꯥꯝ ꯋꯥꯕꯅꯦꯍꯦ
ꯎꯟ
ꯇꯨꯝꯕ ꯐꯥꯎꯕꯀꯣ ꯑꯁ ꯈꯣꯝ ꯆꯤꯡꯗ꯭ꯔꯗꯤ ꯈꯔ ꯇꯨꯝꯕꯗꯣ ꯐ꯭ꯔꯤ ꯑꯣꯏꯔꯕꯅꯦ
ꯍꯣꯏ ꯑꯁ ꯍꯧꯖꯤꯛꯇꯤ ꯇꯧꯗ꯭ꯔꯤꯗ ꯏꯆꯥꯅꯨꯄꯤ ꯐꯒꯠ ꯁꯥꯒꯠ ꯑꯦꯂꯔꯖꯤꯛ ꯇꯧꯕꯁꯤꯅꯀꯣ
ꯎꯝ
ꯑꯦꯂꯔꯖꯤ ꯇꯧꯕꯅ ꯇꯧꯕꯅ ꯉꯝꯗꯗꯅ ꯇꯨꯝ ꯐꯝ ꯇꯨꯝ꯭ꯔꯁꯨ ꯑꯁ ꯁꯥꯟꯇꯤ ꯑꯣꯏꯅ ꯇꯨꯝꯗꯦꯗ
ꯑꯣ ꯍꯤꯗꯥꯛꯇꯥꯏꯌꯣ